ꯇꯥꯔꯕꯣ ꯍꯣꯏ ꯑꯗꯨꯅꯦ ꯀꯩꯅꯣ ꯑꯣ ꯔꯤꯖꯅꯤꯡꯒꯤ ꯑꯝꯇ ꯍꯧꯖꯤꯛꯀꯤꯗꯣ ꯆꯪꯉꯒ ꯑꯩ ꯍꯥꯏꯔꯛꯀꯦ ꯀꯝꯄ꯭ꯂꯤꯠ ꯑꯩ ꯍꯣꯔꯦꯟ ꯁꯀ꯭ꯔꯤꯟꯁꯣꯠ ꯊꯥꯕꯤꯔꯛꯀꯦ ꯑꯗꯨꯗ ꯅꯪ ꯅꯝꯕꯔꯗ ꯅꯝꯃ ꯅꯝꯃꯒ ꯃꯉꯥ ꯔꯛ ꯇꯧꯕ ꯌꯥꯅꯤ ꯍꯥꯎ ꯑꯉꯥꯡ ꯊꯥꯅꯝꯃꯦꯀꯣ ꯌꯦꯡꯎꯣ ꯇꯨ ꯑꯗꯨꯗꯣ ꯈꯪꯗꯦ ꯑ ꯀꯩ ꯀꯩꯩ ꯑꯦꯜ ꯁꯤ ꯑꯦꯝ ꯍꯩꯁ ꯁꯤ ꯑꯦꯐ ꯒꯨꯝꯕꯗꯤ ꯂꯥꯏꯃꯟꯕꯅꯤꯅ ꯍꯪꯉꯛꯇꯕ꯭ꯔꯥ
ꯉꯥꯏꯈꯣ ꯑꯩ ꯑꯃꯇ ꯅꯤꯡꯖꯪꯒꯦ
ꯁꯔꯀꯜ ꯃꯨꯝꯃꯗꯤ ꯍꯣꯏ ꯖꯤꯑꯣꯃꯦꯇ꯭ꯔꯤꯛ ꯌꯥꯎꯑꯦ ꯎꯝ ꯑ ꯑ
ꯑꯦꯜ ꯁꯤ ꯑꯦꯝ ꯍꯩꯁ ꯁꯤ ꯑꯦꯐ ꯍꯪꯗꯦ
ꯑꯨꯝ ꯖꯤꯒꯣꯅꯣꯃꯤꯇ꯭ꯔꯤꯗꯤ
ꯇꯔ꯭ꯤꯒꯣꯅꯣꯃꯤꯇꯔ꯭ꯤ ꯍꯪꯉꯦ ꯀꯣꯁ ꯊ꯭ꯔꯤ ꯁꯤꯛꯁꯇꯤꯒ ꯍꯪꯉꯛꯑꯦ
ꯑꯣ ꯑꯗꯨ ꯑꯗꯨꯒꯨꯝꯕꯗꯣ ꯀꯣꯁ ꯊ꯭ꯔꯤ ꯁꯤꯛꯁꯇꯤ ꯎꯝ ꯎꯝ
ꯑꯗꯨꯒ ꯑꯩꯁꯨ ꯈꯪꯕ꯭ꯔꯥ ꯑ ꯁꯥꯏꯟ ꯖꯤꯔꯣ ꯖꯤꯔꯣ ꯑꯣ ꯀꯣꯁ ꯖꯤꯔꯣ ꯋꯥꯟ ꯑꯣꯒ ꯇꯧꯔꯒ ꯑꯃ ꯀꯨꯏ ꯊꯥꯗꯣꯛꯈꯤꯕ ꯀꯨꯏꯕꯗꯣ
ꯍꯣꯏ ꯍꯣꯏ ꯖꯦꯔꯣ ꯋꯥꯟ ꯕꯥꯏ ꯇꯨ ꯋꯥꯟ ꯕꯥꯏ ꯔꯨꯠꯇꯨ ꯔꯨꯠ ꯊ꯭ꯔꯤ ꯕꯥꯏ ꯇꯨꯒ ꯇꯧꯔꯛꯀꯥꯟ
ꯑꯥ ꯑꯥ ꯍꯥꯌꯔ ꯍꯥꯌꯔꯃꯦꯁꯀꯤ ꯐꯣꯔꯃꯨꯂꯥ ꯄꯥꯟꯖꯟꯕꯤꯅꯦꯕ ꯅꯤꯡꯖꯪ ꯉꯛꯏ ꯄꯣꯠꯅꯤꯀꯣ
ꯎꯝ
ꯑꯗꯩꯒꯤ ꯎꯝ ꯑꯗꯨꯃꯥꯏꯅ ꯑꯗꯨꯒꯨꯝꯕ ꯈꯔ ꯍꯪꯉꯦ ꯑꯗꯨꯒ ꯎꯝ ꯈꯪꯗꯦꯗ ꯀꯥꯎꯔꯦꯗ ꯂꯥꯢ ꯍꯥꯏꯁꯤꯅꯦ ꯑꯩꯅ
ꯀꯩꯅꯣꯒꯤꯁꯨ ꯂꯥꯏꯔꯝꯅꯤ ꯑꯦꯇꯤꯇ꯭ꯌꯨꯠ ꯂꯥꯏꯕ ꯖꯦꯔꯦꯜ
ꯂꯥꯢꯑꯦ ꯂꯥꯢꯑꯦ ꯂꯥꯢꯑꯦ ꯑꯗꯨꯝ ꯂꯥꯢꯑꯦꯕ ꯑꯗꯩꯗꯤ ꯑꯃꯨꯛꯁꯨ ꯑꯩ ꯇꯁꯦꯡꯅ ꯑ ꯑꯇꯩ ꯑꯇꯩꯗꯤ ꯑꯝꯇ ꯌꯦꯡꯗꯕꯤꯗ ꯚꯤꯗꯤꯑꯣ ꯑꯃꯅꯤ ꯌꯦꯡꯉꯦꯕꯀꯣ
ꯎꯝ
ꯑꯗꯣ ꯑꯃꯅꯤꯗꯤ ꯍꯥꯏꯐꯦꯠ ꯅꯣꯂꯦꯖ
ꯑꯗꯨꯒ
ꯈꯪꯗꯦ ꯑꯩꯅ ꯈꯜꯂꯝꯕ ꯆꯥꯡꯗꯨꯒ ꯍꯥꯏꯔꯗꯤ ꯑꯦꯛꯖꯥꯝꯗꯣ ꯅꯨꯡꯉꯥꯏꯕ ꯁꯦꯡꯅ ꯍꯥꯏꯔꯀꯥꯟꯗ ꯑꯩꯗꯤ ꯑꯩꯗꯤ ꯀꯣꯛꯇꯣ ꯑꯁ ꯌꯥꯔꯔꯣꯏꯗ
ꯏꯪꯂꯤꯁꯇꯤ ꯀꯩ ꯀꯩ ꯍꯡꯒꯦ ꯎꯝ ꯏꯪꯂꯤꯁ ꯀꯩ ꯀꯩ ꯍꯡꯒꯦ
ꯏꯪꯂꯤꯁꯀꯤ ꯑꯗꯨꯝ ꯈꯔ ꯁꯨꯅꯕ ꯍꯪꯉꯦ ꯅꯨꯄꯤ ꯑꯅꯤꯅꯤ ꯑꯅꯤꯅꯤ ꯑꯗꯨꯃꯥꯏꯅ ꯍꯪꯉꯦꯉꯣ ꯆꯥꯎꯔꯥꯛꯄ ꯑꯃ ꯁꯤꯅꯣꯅꯤꯌꯝ ꯁꯤꯅꯣꯅꯤꯌꯝꯁ ꯑꯦꯟꯇꯣꯅꯤꯝ ꯇ꯭ꯋꯦꯟꯇꯤ ꯐꯥꯏꯚ ꯎꯝ ꯇ꯭ꯋꯦꯟꯇꯤ ꯐꯥꯏꯚ ꯃꯥꯔꯛ ꯈꯛꯇꯅꯦꯕ
ꯍꯣꯏ ꯑꯩꯈꯣꯏꯗꯤ ꯊꯥꯔꯇꯤ ꯐꯥꯏꯚꯅꯦ ꯑꯗꯨꯁꯨ ꯇꯁ ꯉꯦꯛꯇ ꯕꯤꯗꯁꯨ ꯄ꯭ꯔꯤ ꯆꯨꯁ ꯁꯨ ꯌꯥꯝ ꯌꯥꯎꯕꯤꯗꯦꯗ ꯇꯔꯥ ꯐꯥꯅ
ꯑꯗꯩꯗꯤ ꯑꯩꯗꯤ ꯑꯩꯅ ꯍꯩꯅ ꯈꯜꯂꯤꯁꯦ ꯑꯩ ꯄꯨꯔꯥ ꯕ꯭ꯂꯥꯏꯟꯗꯅ ꯑꯩꯅ ꯇꯧꯔꯗꯣꯏꯁꯦꯅ ꯈꯜꯂꯦꯕ ꯑꯗꯨꯒ ꯇ꯭ꯋꯦꯟꯇꯤ ꯃꯌꯥꯅꯦꯕ ꯅꯪꯗꯒ ꯕꯨꯗꯤ ꯎꯝ ꯇ꯭ꯋꯦꯟꯇꯤꯕꯨꯗꯤ ꯌꯧꯔꯣꯏ ꯇꯔꯥ ꯈꯔ ꯍꯥꯏꯇꯥꯔꯦ
ꯎꯝ
ꯑꯗ ꯄ꯭ꯔꯣꯚꯦꯕꯤꯂꯤꯇꯤꯁꯨ ꯍꯪꯉꯦ
ꯎꯝ ꯑꯣ ꯄ꯭ꯔꯣꯕꯦꯕꯤꯂꯤꯇꯤ
ꯎꯝ
ꯆꯪꯉꯣ ꯆꯪꯉꯣ ꯆꯪꯉꯣ
ꯑꯗꯣ ꯑꯩꯕꯨꯗꯤ ꯍꯣꯠꯂꯝꯗꯦ ꯑꯗꯨꯝ ꯑꯦ ꯄ꯭ꯔꯣꯕꯤꯂꯤꯇꯤꯅꯤ ꯈꯪꯉꯒ ꯀꯩꯅꯣ ꯇꯧꯕꯗꯣ ꯑꯗꯨꯝ ꯏꯁꯁꯟꯈꯤꯕꯗꯣ ꯅꯦ ꯅꯦꯒꯦꯇꯤꯞ ꯃꯥꯛꯇꯤ ꯂꯩꯇꯦꯕ ꯑꯥ ꯑꯗꯨꯒꯤꯅꯦ ꯑꯦ ꯉꯥꯛꯇ ꯏꯔꯝꯃꯦ ꯍꯥꯏꯔꯒ ꯎ ꯂꯥꯁ ꯂꯥꯁ ꯀꯣꯏꯁꯟ
ꯪ ꯎꯝꯪ ꯅꯪꯗꯕ ꯀꯩꯗꯣ
ꯑꯧ
ꯎꯝ
ꯑꯗꯨꯅꯦ
ꯇꯤꯆꯤꯡꯉꯇꯤꯇꯤꯗꯤ ꯑꯩꯈꯣꯏꯁꯨ ꯑꯩꯈꯣꯏ ꯊꯗꯤ ꯍꯥꯝꯅꯤꯕ ꯇꯤꯡ ꯍꯥꯞꯇꯤ ꯊꯔꯇꯤ ꯑꯣꯏ ꯃꯥꯂꯦ ꯑꯥ ꯇꯋꯤꯟꯇꯤ ꯐꯥꯚꯏ ꯇꯤꯔꯥ ꯑꯗꯨꯒ ꯖꯦꯅꯔꯦꯜꯗ ꯊꯔꯇꯤ ꯐꯥꯏꯚ ꯐꯪꯕ ꯑꯗꯨꯒ ꯁꯨꯝ ꯂꯣꯏꯅ ꯍꯥꯏꯁꯦ ꯇ꯭ꯋꯦꯟꯇꯤ ꯐꯥꯏꯚ ꯊꯥꯔꯇꯤ ꯑꯣꯏꯗꯕ꯭ꯔꯣ ꯅꯠꯇꯦ ꯖꯦꯅꯦꯔꯦꯜꯗ ꯐꯣꯔꯇꯤ ꯐꯥꯏꯚ ꯍꯪꯕ ꯐꯣꯔꯇꯤ ꯐꯥꯏꯚꯔꯣ ꯀꯥꯎꯔꯦ ꯑꯗꯨꯃꯥꯏꯅ ꯍꯪꯈꯤꯕꯅꯤ ꯖꯦꯔꯦꯜꯗ ꯅꯠꯇꯦ ꯖꯦꯅꯦꯔꯦꯜꯗ ꯐꯣꯔꯇꯤ ꯇꯤꯆꯤꯡ ꯇꯤꯆꯔꯗ ꯊꯥꯔꯇꯤ ꯐꯥꯏꯚ ꯑꯗꯨꯒ ꯀꯩꯅꯣꯗ ꯊꯥꯔꯇꯤ ꯐꯥꯏ ꯑꯩꯅ ꯍꯥꯏꯗꯤ ꯃꯦꯠꯁꯇꯣ ꯈꯤꯇꯪꯗꯁꯨ ꯈꯔ ꯌꯥꯝ ꯌꯥꯎꯕꯤꯔꯛꯎꯗꯅ ꯑꯍꯨꯛꯇꯪꯒ ꯌꯥꯎꯋꯏ ꯑꯍꯨꯝꯅ ꯃꯔꯤꯔꯥ ꯄꯔꯝꯥꯏꯇꯦ
ꯖꯦꯅꯦꯔꯦꯜꯗ ꯈꯔ ꯌꯥꯝ ꯍꯟꯕ ꯑꯣꯏꯗꯣꯏꯕ
ꯎꯝ ꯖꯦꯅꯦꯔꯦꯜꯗꯣ ꯂꯣꯏ ꯁꯨꯏꯌꯦꯕ ꯑꯣ ꯖꯦꯅꯔꯦꯜ ꯂꯣꯏ ꯁꯨꯏ ꯖꯦꯅꯔꯦꯜꯗ ꯂꯣꯏꯅ ꯍꯥꯞꯄꯦ
ꯎꯝ
ꯁꯞꯖꯦꯛꯇ ꯂꯣꯏꯅ ꯍꯥꯞꯄꯦꯕ ꯄꯥꯁ ꯌꯌꯥꯔ ꯀꯩꯅꯣꯒꯤ ꯑꯩꯈꯣꯏꯅ ꯇꯝꯈꯤꯕꯒꯩꯗꯣ ꯀꯩꯁꯨ ꯑꯔꯨꯕ ꯑꯣꯏꯗꯦꯕ ꯑꯗꯣ ꯁꯥꯏꯟꯁ ꯀꯈꯤꯗ ꯑꯩꯅ ꯈꯜꯂꯤꯁꯤꯅ ꯁꯥꯏꯟꯁꯀꯤꯗ ꯀꯩꯅꯣꯒꯨꯝꯕꯗ ꯍꯪꯉꯛꯇꯧ ꯃꯥꯟꯕ ꯅ꯭ꯌꯨꯀ꯭ꯌꯁꯀꯨꯝꯕ ꯁꯦꯜꯒꯨꯝꯕꯗ ꯍ ꯍꯪꯛꯇꯧ ꯃꯥꯜꯂꯒ ꯍꯪꯉꯛ ꯅ ꯑꯦꯇꯣꯝꯗ ꯂꯣꯏꯅ ꯍꯪꯉꯛꯑꯦ ꯑꯦꯇꯣꯝꯗ ꯂꯣꯏꯅ ꯍꯪꯉꯛꯑꯦ ꯄ꯭ꯔꯣꯇꯣꯟ ꯅ꯭ꯌꯨꯇ꯭ꯔꯣꯟ ꯑꯦꯂꯦꯛ ꯠꯇ꯭ꯔꯣꯅ ꯀꯔꯤꯅꯣ ꯑꯗꯨꯗꯒꯤ ꯑꯥ ꯑꯗꯨꯕꯨꯗꯤ ꯆꯨꯝꯃꯦꯕ ꯑꯩꯅ ꯈꯣꯠꯂꯝꯃꯤꯗꯣ ꯑꯥ ꯅꯝꯕꯔ ꯑꯣꯐ ꯄ꯭ꯔꯣꯇꯣꯅꯤꯀꯣꯜ ꯇꯨꯒ ꯇꯧꯔꯒ ꯍꯪꯕꯗꯣ ꯍꯪꯉꯦꯕ ꯑꯗꯒꯤ ꯑꯦꯇꯣꯃꯤꯛ ꯅꯝꯕꯔꯕꯨꯗꯤ ꯍꯪꯉꯛꯇꯦ ꯑꯗꯨꯒ ꯑꯃꯁꯨ ꯆꯨꯝꯗꯤ ꯆꯨꯝꯃꯝꯃꯦꯕ ꯑꯗꯨꯗꯨꯅ ꯐꯤꯅꯤꯁꯟ ꯍꯥꯏꯔꯒ ꯂꯣꯁ ꯑꯣꯐ ꯑꯦꯂꯦꯛꯇ꯭ꯔꯣꯟ ꯑꯗꯨꯃꯥꯏꯅ ꯑꯣꯏꯕꯗꯣ ꯑꯗꯨꯃꯥꯏꯅ ꯍꯪꯉꯦꯕ ꯒꯦꯟ ꯑꯣꯐ ꯄ꯭ꯔꯣꯇꯣꯟ ꯑꯗꯨꯃꯥꯏꯅ ꯇꯧꯕꯗꯣ ꯑꯗꯨ ꯆꯨꯝꯗꯤ ꯆꯨꯝꯃꯦ ꯍꯂꯛꯑ ꯆꯦꯛ ꯇꯧꯋꯦꯕ ꯁꯥꯏꯠꯇꯗꯤ ꯆꯨꯝꯃꯝꯃꯦꯕ ꯑꯗꯨꯗꯨꯒ ꯀꯩꯅꯣꯒꯨꯝꯕꯗꯕꯨꯗꯤ ꯈꯔ ꯁꯣꯁꯦꯜ ꯁꯥꯏꯟꯁꯇꯕꯨꯗꯤ ꯍꯥꯟꯅ ꯑꯦ ꯏꯀꯣꯅꯣꯃꯤꯛꯁ ꯀꯌꯥ ꯑꯃ ꯍꯪꯉꯛꯑꯦ ꯁꯣꯁꯦꯜ ꯁꯥꯏꯟꯁ ꯁꯣꯁꯦꯜ ꯁꯥꯏꯟꯁ ꯇ ꯍꯤꯁꯇ꯭ꯔꯤ ꯑꯣꯏ ꯃꯥꯜꯂꯦ ꯍꯤꯁꯇ꯭ꯔꯤꯗ ꯈꯔ ꯀꯩꯅꯣ ꯇꯧꯕ ꯈꯔ ꯊꯥꯏꯅꯒꯤ ꯋꯥꯔꯤꯅꯤꯅ ꯀꯅꯥꯅ ꯀꯩꯗꯧꯔꯃꯤꯒꯤ ꯇꯥꯏꯞꯇ ꯍꯪꯉꯛꯄꯗꯨ ꯂꯥꯟ ꯀꯗꯥꯏꯗ ꯊꯦꯡꯅꯈꯤ ꯍꯥꯏꯕꯒꯨꯝꯕ
ꯑꯩ ꯁꯦꯡꯅ ꯀꯥꯎꯔꯦꯕ ꯑꯩꯈꯣꯏ ꯃꯅꯤꯄꯨꯔ ꯕꯣꯔꯠꯇꯕꯨ ꯍꯤꯁꯇ꯭ꯔꯤ ꯀꯌꯥꯝ ꯇꯝꯃꯛꯀꯦ ꯅꯨꯄꯤ
ꯑꯁ ꯑꯩꯗꯤ ꯀꯥꯎꯔꯦ ꯑꯩ ꯇꯁꯦꯡꯅ ꯅꯤꯡꯁꯤꯡꯪꯗꯦ ꯑꯩꯦ
ꯑꯩꯁꯨ ꯅꯤꯡꯁꯤꯡꯗꯦꯕꯀꯣ ꯑꯗꯣ ꯑꯩꯅ ꯈꯜꯂꯨꯕꯗꯅꯦ ꯑꯩꯅ ꯍꯧꯖꯤꯛ ꯑꯉꯥꯡꯗ ꯇꯥꯛꯏꯁꯦ ꯁꯤꯁꯤꯗꯤ ꯑꯩꯈꯣꯏ ꯇꯝꯃꯛꯇꯦꯕ
ꯑꯗꯨ ꯇꯧꯋꯦꯕ ꯑꯩ ꯀꯣꯛꯁꯤꯗꯁꯨꯅꯦ ꯍꯕ꯭ꯔꯥ ꯑꯩꯅꯅꯦ ꯑꯩꯅ ꯅꯤꯡꯁꯤꯡꯕꯁꯦ ꯀꯩꯅꯣꯇꯪ ꯅꯤꯡꯁꯤꯡꯉꯦꯕ ꯍꯤꯁꯇ꯭ꯔꯤꯒꯤ ꯆꯦꯞꯇꯔ ꯑꯃ ꯂꯩꯕꯅꯦ ꯃꯥꯔꯛ ꯃꯉꯥ ꯃꯉꯥ ꯍꯪꯕ ꯆꯦꯞꯇꯔ ꯑꯃ ꯂꯩꯕ ꯑꯃꯅ ꯏꯇꯥꯂꯤꯒꯤ ꯍꯪꯕ ꯑꯃꯅ ꯀꯩꯅꯣꯒꯤ ꯍꯪꯕ ꯑꯃ ꯂꯩꯕꯗꯣ ꯈꯪꯕ꯭ꯔꯥ ꯖꯔꯃꯅꯤꯒꯤ
ꯖꯔꯃꯅꯤꯒꯤ ꯑꯗꯨꯗꯣ ꯑꯩꯈꯣꯏꯀꯥꯟꯗ ꯑꯩꯈꯣꯏ ꯀꯥꯟꯗ ꯖꯔꯃꯅꯤꯒꯤ ꯈꯪꯗꯧꯕ ꯌꯥꯝ ꯃꯥꯜꯂꯦꯅ ꯌꯥꯝ ꯊꯤꯅ ꯄꯥꯡꯉꯤꯕꯅꯦ
ꯑꯗꯨ ꯈꯪꯗꯦ ꯑꯩ ꯑꯩ ꯀꯃꯥꯏꯅ ꯏꯔꯝꯕꯅꯣꯗꯤ
ꯑ ꯑꯩꯁꯨ ꯑꯩꯁꯨꯅꯦ ꯍꯩꯇꯦꯕ ꯌꯥꯝꯅ ꯑꯩ
ꯑꯩꯁꯨ ꯈꯪ ꯂꯥꯛꯇꯦꯕ ꯑꯩ ꯑꯩꯅ ꯑꯩꯅ ꯑꯩꯒꯤꯅꯅꯦ ꯈꯪꯕ꯭ꯔꯥ ꯆꯤꯟꯐꯥ ꯄꯨꯁꯦ ꯁꯦ ꯉꯝꯃꯦꯕ ꯉꯝꯃꯦꯗꯤꯅꯦ ꯆꯤꯟꯐꯥꯗ ꯄꯨꯊꯣꯛꯈ꯭ꯔꯒ ꯑꯩ ꯑꯩꯅ ꯊꯣꯛꯄ ꯏꯈꯤꯕ ꯉꯝꯃꯦꯕ ꯑꯗꯨꯒ ꯀꯣꯛꯇꯗꯤ ꯅꯤꯡꯁꯤꯡꯍꯧꯗꯕꯗꯣ ꯅꯣꯂꯦꯖ ꯂꯩꯍꯧꯗꯕꯤꯗ ꯄꯥꯍꯧꯔꯒ ꯏꯍꯧꯔꯒ ꯀꯣꯛꯇꯗꯤ ꯎꯝ ꯀꯩꯅꯣ ꯇꯧꯍꯧꯗꯕꯗꯣ ꯑꯗꯣ ꯑꯗꯨꯃꯥꯏꯅ ꯇꯧꯒꯜꯂꯦꯕ ꯑꯩꯉꯣꯟꯗ ꯑꯩ ꯀꯣꯛꯁꯤꯗꯗꯤ ꯑꯍꯣꯏ ꯏꯗꯤ ꯏꯒꯤꯅꯦꯕ ꯑꯩ ꯍꯟꯗꯛ ꯑꯦꯛꯖꯥꯝ ꯊꯥꯒꯤꯈꯤꯕꯗꯨꯁꯨ ꯇꯧꯋꯦꯕ
ꯑꯁ ꯑꯩ ꯑꯩ ꯏꯟꯇꯔꯦꯁꯁꯨ ꯂꯩꯇꯕꯅꯤꯅ ꯈꯪꯁꯨ ꯈꯪꯗ꯭ꯔꯦ
ꯖꯣꯒ꯭ꯔꯥꯐꯤꯒꯤ ꯃꯇꯥꯡꯗꯅꯦ ꯅꯦ ꯑꯩ ꯍꯟꯗꯛ ꯏꯀꯣꯅꯣꯃꯤꯛꯁꯇ ꯈꯪꯉꯦ ꯍꯥꯏꯗꯤ ꯑꯦꯒ꯭ꯔꯤꯀꯜꯆꯔꯒꯤ ꯑꯣꯏꯔꯣ ꯀ꯭ꯔꯣꯞꯁꯀꯤ ꯃꯇꯥꯡꯗ ꯍꯥꯟꯅꯒꯤꯗ ꯀꯥꯎꯈ꯭ꯔꯕꯅꯤꯅꯅꯦ ꯈꯪꯕ꯭ꯔꯥ ꯍꯟꯗꯛꯇ ꯇꯝꯃꯛꯄꯅꯤꯅ ꯑꯦꯒ꯭ꯔꯤꯗꯤ ꯑꯗꯨꯝ ꯀꯩꯅꯣ ꯆꯠꯂꯤꯗꯅ ꯖꯣꯒ꯭ꯔꯥꯐꯤ ꯆꯠꯂꯤꯗꯅ ꯏꯀꯣꯅꯣꯃꯤꯛꯁꯇ ꯇꯥꯛꯆꯔꯁꯨ ꯑꯗꯨꯒꯨꯝꯕꯗꯨ ꯑꯗꯨꯗꯨꯒꯤ ꯑꯗꯨ ꯃꯇꯥꯡꯗ ꯑꯣꯏꯅ ꯍꯟꯗꯛ ꯈꯛꯇꯅꯩ ꯈꯪꯉꯛꯏꯁꯦ ꯐꯖꯅ ꯈꯔꯤꯐ ꯀ꯭ꯔꯣꯞ ꯔꯥꯕꯤ ꯀ꯭ꯔꯣꯞꯀꯁꯦ ꯀꯥꯎꯔꯕꯅꯦ ꯑꯩꯗꯤ ꯀꯣꯛꯁꯤꯗ ꯎꯝ
ꯑꯗꯨꯒꯨꯝꯕ ꯈꯔ ꯐꯥꯎꯟꯗꯦꯁꯟꯗ ꯈꯔ ꯃꯅꯤ ꯈꯛꯇꯅꯦ ꯑꯩꯈꯣꯏꯅ ꯑꯩꯅ ꯈꯪꯅꯛꯏꯁꯦ ꯑꯩ ꯀꯩꯁꯨ ꯑꯩꯒꯤ ꯈꯪꯉꯤꯕ ꯏꯁꯥꯅ ꯑꯩ ꯈꯪꯗꯦꯕ ꯑꯩ ꯍꯩꯇꯦꯕ ꯌꯥꯝꯅ ꯎꯝ ꯑꯗꯨꯗꯣ ꯑꯉꯥꯡꯅ ꯍꯥꯏꯃꯟꯗꯅꯅꯦ ꯍꯧꯖꯤꯛꯀꯤ ꯑꯩ ꯇꯨꯁꯟꯗꯧꯔꯤꯗ ꯑꯉꯥꯡꯗꯨꯗꯤ ꯄꯨꯔꯥ ꯃꯩꯅꯦꯕ ꯈꯪꯕ꯭ꯔꯥ ꯃꯥꯅ ꯍꯩꯕ ꯀꯩꯅꯣ ꯁꯣꯁꯦꯜ ꯁꯥꯏꯟꯁꯁꯦ ꯀꯃꯥꯏ ꯀꯩ ꯍꯥꯏ ꯣꯏꯅꯣ ꯑꯩ ꯈꯪꯗ꯭ꯔꯦ ꯑꯩꯅ ꯑꯩꯅ ꯌꯥꯝ ꯍꯩꯔꯨꯗꯕꯒꯤ ꯋꯥ ꯈꯛ ꯅꯠꯇꯅ ꯃꯥ ꯌꯥꯝ ꯍꯦꯟꯅ ꯍꯩꯕ ꯑꯁ ꯃꯦꯞꯇꯣ ꯌꯦꯛꯑꯒ ꯃꯦꯞꯁꯤꯗ ꯃꯥꯅ ꯂꯤ ꯋꯥꯔꯤ ꯃꯌꯥꯝꯁꯦ ꯑꯗꯨ ꯁꯨꯝ ꯁꯨꯝ ꯁꯨꯝ ꯁꯨꯝ ꯇꯥꯁꯜꯂꯛꯄꯗꯒꯤꯅꯦ ꯈꯔ ꯏꯟꯇꯔꯦꯁ ꯂꯩꯔꯛꯄꯩ ꯇꯥꯏꯞ ꯇꯧꯕꯗꯣ
ꯎꯝ ꯈꯨꯗꯤꯒ ꯅꯨꯡꯉꯥꯏꯔꯛꯄꯗꯣ ꯈꯪꯗꯕꯅꯤ ꯍꯦ ꯈꯪꯅꯤꯡꯕꯁꯨ ꯄꯣꯛꯏꯗꯅ
ꯅ ꯍꯥꯏꯕꯗꯣ ꯁꯨꯝ ꯇꯥꯔꯒ ꯇꯥꯔꯒꯦ ꯍꯥꯏꯔꯨꯁꯦ ꯇꯧꯔꯒ ꯑꯩꯅ ꯍꯟꯗꯛ ꯑꯃ ꯃꯇꯦꯛ ꯈꯔ ꯑꯩꯅ ꯈꯤꯇꯪ ꯌꯦꯡꯉꯨꯕꯗ ꯈꯤꯇꯪ ꯈꯤꯇꯪꯒ ꯄꯥꯔꯒ ꯃꯥꯒ ꯑꯃꯨꯛꯀ ꯇꯧꯔꯒ ꯑꯩꯒꯤ ꯑꯣꯏꯅ ꯅꯣꯂꯦꯖꯁꯨ ꯍꯦꯟꯒꯠꯄꯗꯣ ꯑꯗꯨꯃꯥꯏꯅꯒ ꯇꯧꯔꯨꯔꯕ ꯅꯦ ꯑꯗꯣ ꯑꯃꯨꯛ ꯊꯥꯗꯣꯛꯈ꯭ꯔꯃꯤꯅ ꯀꯨꯏꯔꯦꯗ ꯊꯥꯗꯣꯛꯈꯤꯕ
ꯑꯦ
ꯏꯃꯅ ꯍꯥꯏꯕꯗꯣ ꯑꯣꯏꯅ ꯇꯥꯔ ꯂꯩꯕꯤꯅꯤꯉꯣ ꯍꯧꯖꯤꯛꯁꯦ
ꯀꯣꯛꯁꯤꯗꯅꯦ ꯅꯤꯡꯒꯪꯗꯦꯕ ꯍꯧꯖꯤꯛ ꯇꯝꯃ ꯇꯝꯃꯒ ꯈꯪꯉꯛꯄ ꯇꯥꯏꯞ ꯑꯣꯏꯅ ꯇꯧꯋꯦꯕ ꯑꯉꯥꯡꯈꯩꯗ ꯑꯩ ꯍꯥꯟꯅ ꯍꯤꯟꯗꯤꯒꯤ ꯈꯪꯕ ꯍꯤꯟꯗꯤ ꯒ꯭ꯔꯥꯃꯔ ꯇꯝꯃꯛꯄꯅꯦ ꯑꯩꯈꯣꯏ ꯇꯇꯝꯅꯅ
ꯑꯇꯝꯅꯅ ꯗꯤ ꯇꯝꯃꯛꯇꯦꯉꯣ
ꯑꯇꯝꯅꯅꯗꯤ ꯇꯝꯃꯛꯇꯦꯗꯅ ꯇꯝꯗꯦꯕ ꯈꯪꯗꯦꯕ ꯑꯩ ꯍꯤꯟꯗꯤ ꯒ꯭ꯔꯥꯃꯔꯁꯦ ꯇꯁꯦꯡꯅ ꯈꯪꯗꯦꯕ ꯍꯟꯗꯛ ꯈꯛ ꯇꯣꯇꯣ ꯑꯩꯈꯣꯏ ꯅꯔꯁꯔꯤ ꯀꯦꯖꯤ ꯅꯔꯁꯔꯤꯗ ꯌꯥꯎꯋꯦꯕ ꯍꯤꯟꯗꯤ ꯒ꯭ꯔꯥꯃꯔ ꯀꯦꯖꯤꯗ ꯕꯥꯎꯋꯦꯜ ꯕꯥꯎꯋꯦꯜ ꯀꯩꯅꯣ ꯀꯟꯁꯅꯦꯟ ꯀꯩꯅꯣꯒ ꯇꯧꯔꯒ ꯑꯗꯨ ꯁꯨꯃꯥꯏꯅ ꯈꯔ ꯈꯪꯉꯦꯕ ꯑꯗꯣ ꯍꯟꯗꯛꯅ ꯍꯧꯖꯤꯛꯀꯥꯟꯁꯤꯅꯕꯨ ꯍꯦꯟꯅꯕꯨ ꯇꯝꯃꯦꯕ ꯑꯩꯅ ꯍꯥꯏꯌꯦ ꯃꯣꯏꯗ ꯍꯤꯟꯗꯤ ꯑꯩꯈꯣꯏꯗꯤ ꯀꯩꯁꯨ ꯌꯥꯎꯔꯛꯇꯦꯅ ꯃꯅꯤꯄꯨꯔꯤꯕꯨꯗꯤ ꯇꯝꯃꯛꯑꯦ ꯈꯪꯉꯦꯕ ꯂꯣꯟ ꯅꯩꯅꯕꯒ ꯑꯗꯨꯝ ꯇꯝꯃꯛꯏꯗꯅꯀꯣꯏ ꯔꯨꯠ ꯀꯩꯗꯒꯤ ꯀꯩꯗꯒꯤ ꯑꯗꯨꯝ ꯇꯝꯃꯛꯦ ꯑꯗꯨꯗꯤ ꯈꯪꯉꯦꯕ
ꯇꯝꯃꯦ ꯇꯃꯦ ꯑꯥ ꯑꯥ ꯑ
ꯑꯗꯨꯒ ꯀꯩꯅꯣꯗꯤ ꯀꯩꯁꯨ ꯇꯝꯗꯦꯗꯅ ꯍꯤꯟꯗꯤꯒꯤꯗꯤ ꯀꯩꯁꯨ ꯄꯥꯛ ꯇꯝꯗꯦꯕ
ꯎꯝ ꯃꯣꯏꯒꯤ ꯑꯩꯅ ꯑꯩ ꯈꯪꯗꯦ ꯎꯝ ꯃꯅꯤꯄꯨꯔ ꯕꯣꯔꯗꯀ ꯃꯣꯏꯁꯤꯒ ꯈꯦꯠꯅꯕꯁꯦ ꯑꯗꯨꯝ ꯈꯔꯗꯤ ꯎꯕ ꯐꯪꯉꯦ
ꯑꯩ ꯍꯤꯟꯗꯤꯗꯣ ꯌꯦꯡꯅꯤꯡꯕꯅꯦ ꯑꯩ ꯇꯨꯏꯁꯟ ꯑꯉꯥꯡ ꯁꯤ ꯕꯤ ꯑꯦꯁ ꯁꯤꯗꯣ ꯍꯤꯟꯗꯤ ꯌꯦꯡꯅꯤꯡꯕꯅꯦ ꯍꯤꯟꯗꯤ ꯁꯨꯡꯄꯨꯛ ꯄꯨꯔꯛꯎ ꯌꯥꯗ꯭ꯔꯦ ꯍꯥꯏꯕ ꯁꯨꯄꯣꯛ ꯄꯨꯔꯛꯇꯦ ꯃꯥ ꯈꯪꯗꯦ ꯑꯗꯨꯝ ꯄꯨꯔꯛꯑꯒꯅ ꯌꯦꯡꯗꯕ ꯅ ꯈꯪꯍꯧꯗꯕ ꯀꯥꯎꯒꯤꯕ ꯌꯥꯎꯕ ꯗꯣ ꯄꯨꯔꯛꯑꯣꯗꯤ ꯍꯥꯏꯔꯒ ꯃꯥ ꯑꯗꯨꯝ ꯄꯥꯖꯕ ꯃꯥꯜꯂꯦꯕ ꯍꯤꯟꯗꯤ ꯑꯩꯁꯨ ꯍꯤꯟꯗꯤꯗꯣ ꯌꯦꯡꯅꯤꯡꯕꯅꯦꯕ ꯃꯦꯠꯁ ꯐꯪꯉꯦ ꯅꯪ ꯑꯩꯅ ꯑꯍꯥꯟꯕꯗ ꯃꯥ ꯃꯦꯠꯁ ꯇꯥꯛꯑꯝꯃꯤꯁꯦ ꯆꯦꯞꯇꯔ ꯑꯅꯤ ꯑꯍꯨꯝꯃꯨꯛ ꯂꯣꯏꯔꯕꯅꯦ ꯑꯗꯨꯗ ꯌꯥꯎꯔꯤꯕ ꯅꯍꯥꯟ ꯆꯤꯆꯦ ꯀꯩꯅꯣꯅꯦ ꯊꯥꯆꯦꯝ ꯆꯥꯝ ꯆꯥꯅ ꯊꯥꯒꯠꯂꯛꯄꯗꯣ ꯊꯥꯏꯅꯒꯤ ꯁꯟꯁꯀ꯭ꯔꯤꯠꯀꯤ ꯃꯦꯠꯁꯀꯤ ꯑꯃ ꯊꯥꯒꯠꯂꯛꯄꯗꯣ ꯑꯗꯨꯒꯨꯝꯕꯗꯣ ꯂꯣꯏ ꯇꯝꯂꯣꯏꯔꯕꯅꯦꯕ ꯇꯥꯛꯄ ꯇꯥꯛꯄ ꯂꯣꯏꯔ ꯇꯥꯛꯄ ꯇꯥꯛꯄ ꯍꯧꯔꯛꯑꯕꯅꯦ ꯇꯪꯈꯥꯏ ꯑꯃ ꯂꯩꯕꯅꯦ ꯊꯥꯏꯅꯒꯤ ꯊꯥꯏꯅꯒꯤ ꯔꯣꯃꯥꯟꯒꯤ ꯔꯣꯃꯥꯟ ꯔꯣꯃꯥꯟꯒꯤꯗꯗꯤ ꯑꯩꯈꯣꯏ ꯇꯝ ꯃꯤꯗꯅ ꯔꯣꯃꯥꯟ ꯃꯔꯦꯜꯗꯤ ꯑꯗꯨꯒꯤ ꯅꯠꯇꯕꯗ ꯆꯩꯅꯥꯒꯤ ꯆꯩꯅꯥꯒꯤ ꯇꯧꯔꯒ ꯁꯪꯁꯀ꯭ꯔꯤꯠ ꯌꯥꯝ ꯌꯥꯎꯕꯅꯦꯕ ꯁꯪꯁ ꯀꯤꯁꯨ ꯑꯗꯨ ꯀꯩ ꯐꯥꯎꯗ ꯇꯥꯛꯎꯔꯕꯅꯦꯕ ꯑꯗꯨꯗꯨꯒ ꯑꯣꯟꯅ ꯇꯩꯅꯔꯝꯃꯤꯗꯅ ꯃꯦꯟ ꯇꯣ ꯍꯧꯖꯤꯛꯀꯤ ꯃꯦꯠꯁꯤꯕꯨꯗꯤ ꯅꯨꯡꯉꯥꯏꯌꯦꯕ ꯑꯩꯈꯣꯏ ꯍꯧꯖꯤꯛ ꯀꯩꯅꯣ ꯇꯥꯛꯏꯁꯤꯒ ꯑꯗꯨꯝ ꯃꯥꯟꯅꯩꯌꯦꯕ ꯑꯗꯨꯗꯨꯒ ꯀ꯭ꯂꯥꯁ ꯑꯩꯠꯁꯤꯗ ꯀ꯭ꯂꯥꯁ ꯑꯩꯠ ꯑꯉꯥꯡ ꯃꯔꯤ ꯌꯥꯎꯔꯤꯁꯦ ꯈꯪꯕ꯭ꯔꯥ ꯃꯥꯟꯅꯔꯤꯁꯦ ꯑꯅꯤꯇꯪ ꯑꯅꯤ ꯑꯃꯗꯤ ꯇꯣꯉꯥꯟ ꯇꯣꯉꯥꯟꯅ ꯑꯍꯨꯝ ꯃꯦꯠꯁ ꯑꯪꯀꯥꯁꯦ ꯑꯍꯨꯝ ꯊꯣꯛꯅꯅꯦ ꯇꯥꯛꯏ ꯀꯣꯛ ꯉꯥꯎꯋꯦꯕ ꯑꯗꯨꯅ ꯑꯝꯇ ꯃꯥꯟꯅꯗꯦꯕ ꯕꯣꯔꯠ ꯑꯣꯏꯖꯔꯁꯨ ꯅꯦ ꯕꯣꯔꯠꯀꯤ ꯐꯧꯗ ꯃꯥꯟꯅꯗꯕ ꯌꯥꯎ ꯑꯦꯕ ꯄ꯭ꯔꯤꯇꯝ ꯕꯔꯥ ꯃꯥꯟꯅꯗꯦꯕ ꯑꯗꯨ ꯅꯠꯇꯦ ꯑꯥꯔ ꯑꯦꯝ ꯃꯥꯟꯅꯗꯦꯕ ꯃꯥꯟꯅꯗꯦꯕ ꯃꯥꯟꯅꯗꯦ ꯑꯥꯔꯑꯦꯝ ꯃꯥꯟꯅꯗꯦꯕ ꯑꯗꯨꯅ ꯑꯩꯉꯣꯟꯗ ꯄꯨꯔꯥ ꯑꯅꯤ ꯊꯣꯛꯅ ꯇꯥꯛꯑꯦꯕ ꯈꯪꯕ꯭ꯔꯥ ꯑꯗꯨꯅ ꯀꯣꯛ ꯉꯥꯥꯎꯕ ꯖꯠꯅꯦ
ꯕꯦꯔꯥ ꯅꯪ ꯑꯗꯨꯗꯤ
ꯎꯝ ꯃꯥꯥꯟꯅ ꯃꯥꯥꯟꯅꯕ ꯃꯥꯟꯅꯕꯨꯗꯤ ꯂꯣꯏ ꯃꯥꯟꯅꯔꯤꯅꯦ ꯑꯗꯨꯏꯁꯨ ꯆꯦꯞꯇꯔꯗ ꯕꯥꯁ ꯑꯣꯏꯕ ꯌꯥꯝ ꯌꯥꯎꯋꯦꯕ
ꯑꯥ
ꯗ ꯑꯦꯛꯁꯥꯏꯁ ꯑꯃꯗ ꯅꯠꯇꯦ ꯆꯦꯞꯇꯔ ꯑꯃꯗ ꯑꯦꯛꯁꯥꯏꯁ ꯃꯥꯄꯟ ꯂꯩꯕ ꯇꯔꯦꯠ ꯂꯩꯕ ꯌꯥꯝ ꯌꯥꯝꯃꯤꯗꯅ ꯑꯗꯨꯒꯨꯝꯕꯗꯨꯗꯤ ꯑꯗꯒꯤ ꯇꯨꯏꯁꯟ ꯑꯉꯥꯡ ꯀꯣꯛꯅ ꯈꯔ ꯐꯈ꯭ꯔꯥꯗꯤ ꯐꯩꯑꯕ ꯋꯥꯔꯗ ꯄ꯭ꯔꯣꯕ꯭ꯂꯦꯝꯁꯦ ꯃꯣꯏ ꯌꯥꯝ ꯍꯩꯒꯟꯗꯦꯕ
ꯎꯝ
ꯏꯪꯂꯤꯁꯇꯣ ꯐꯖꯅ ꯂꯧꯁꯤꯟꯕ ꯉꯝꯗꯕꯒꯤ ꯑꯗꯨꯁꯨ ꯃꯔꯨ ꯑꯣꯏꯅ ꯑꯗꯨꯗ ꯑꯗꯨꯗꯨꯅ ꯌꯥꯝ ꯋꯥꯏ ꯑꯩ ꯇꯟꯈ꯭ꯔꯥꯕꯖꯥꯠꯅꯦ ꯑꯌꯨꯛꯇ ꯇꯨꯏꯁꯟ ꯇꯧꯔꯤꯕ ꯍꯣꯔꯦꯟꯖꯨ ꯇꯨꯢꯁꯟ ꯇꯧꯅꯤꯀꯣ ꯑꯁ ꯇꯧꯅꯤ ꯈꯟꯕꯗ ꯇꯟꯂꯦ ꯑꯗꯨ ꯄꯩꯁꯥ ꯌꯧꯔꯛ ꯑꯝꯗꯥꯏꯗꯗꯤ ꯈꯔ ꯅꯨꯡꯉꯥꯏꯕ
ꯑ ꯍꯥꯍꯥ
ꯇꯟꯕ ꯄꯩꯁꯥ ꯍꯟꯗꯛꯀꯤ ꯂꯣꯏ ꯍꯟꯗꯛꯀꯤ ꯂꯣꯏ ꯄꯤꯕ ꯂꯣꯏꯔꯦ ꯑꯝꯇ ꯉꯥꯏꯔꯦꯕ ꯄꯤꯒꯗꯕ ꯀꯥꯏꯗ ꯆꯠꯂꯤꯅꯣꯖꯨ ꯈꯪꯗꯦ ꯄꯩꯁꯥꯅꯦꯅ
ꯑ ꯍꯥꯍꯥ ꯈꯪꯗꯕꯅꯦꯉꯣꯅꯤ ꯑ ꯑꯗꯨꯒꯤ ꯍꯥꯏꯔꯗꯤ ꯄꯛꯄꯒꯤ ꯀꯥꯔꯠꯆꯦ ꯑꯩ ꯇꯨꯢꯁꯟ ꯑꯉꯥꯡꯗꯨꯅ ꯈꯔꯗꯤ ꯃꯥꯛ ꯃꯥ ꯃꯥꯗꯤ ꯃꯥꯇꯏ ꯁꯤꯅꯥꯅꯦ ꯃꯥꯁꯦ ꯈꯔ ꯍꯦꯟꯅ ꯍꯩꯕꯁꯦ ꯁꯥꯏꯌꯦꯕ
ꯑꯣ
ꯃꯥꯁꯦ ꯈꯔ ꯍꯩꯕ ꯁꯥꯔꯒ ꯈꯪꯉꯦ ꯇꯧꯔꯒ ꯂꯩꯊꯣꯛꯑꯅꯤꯕ
ꯎꯝ
ꯑꯗꯨꯒ ꯃꯥ ꯈꯪꯉꯤ ꯈꯪꯗꯦ ꯁꯤꯁꯨ ꯑꯗꯨꯝ ꯂꯣꯏꯅꯔꯛ ꯑꯝꯅꯤꯅꯥ ꯈꯪꯏꯗꯅ ꯃꯤꯁꯦ ꯑꯉꯥꯡꯁꯦ ꯑꯥ ꯈꯪꯉꯤ ꯈꯪꯗꯦꯁꯦ ꯑꯗꯨꯝ ꯈꯪꯕꯅꯦꯕ
ꯎꯝ ꯀꯥꯅꯤ ꯅꯪ ꯋꯥꯔꯤꯗꯣ ꯑꯗꯨ ꯉꯥꯢꯈꯣ ꯑꯃꯨꯛꯀ ꯇꯧꯔꯀꯥꯟꯗ